ꯍꯜꯂꯣ
ꯑꯣ ꯇꯥꯕ꯭ꯔꯣ
ꯍ‌ꯣꯏ ꯇꯥꯏꯌ‌ꯦ
ꯆꯥꯛ ꯆꯥꯔꯕꯣ
ꯆꯥꯛ ꯆꯔ‌ꯦ
ꯍꯥꯏꯌꯦ ꯆꯥꯛ ꯆꯥꯔꯦ ꯀꯩ ꯃꯊꯦꯜ ꯆꯥꯒꯦ
ꯀꯥꯡꯁ‌ꯣꯏ ꯆꯥꯏꯌ‌ꯦ
ꯑꯣ ꯑꯩꯁꯨ ꯉꯁꯤ ꯑꯥ ꯑꯂꯨꯒ ꯆꯦ ꯁꯧꯒ꯭ꯔꯤꯗꯣ
ꯑ ꯑ ꯍꯥꯎ
ꯑꯗꯨ ꯆꯥꯏꯌ‌ꯦ ꯏꯟꯖꯥꯡ ꯊꯣꯡꯅꯤꯡꯉꯥꯏ ꯂꯩꯃꯟꯗꯕꯗ
ꯑꯥ ꯀꯩꯅꯣ ꯎꯝ
ꯅꯪ ꯅꯪꯒꯤ ꯈ‌ꯣꯟꯖ‌ꯦꯜ ꯐꯖꯅ ꯇꯥꯕ ꯉꯝꯗꯦ ꯑꯩꯗꯤ ꯇꯥꯕ꯭ꯔꯣ ꯑꯩꯅ ꯑꯩꯅ ꯉꯥꯡꯕꯗꯤ ꯇꯥꯕ꯭ꯔꯣ ꯅꯪ ꯅꯪꯒꯤꯗꯣ ꯐꯖꯅ ꯇꯥꯗꯕ
ꯍꯜꯂꯣ ꯑ ꯍꯜꯂꯣ ꯍꯜꯂꯣ ꯀ